ꯍꯜꯂꯣ
ꯇꯥꯕ꯭ꯔꯣ
ꯑꯥ ꯇꯥꯏꯌꯦ ꯀꯩꯗꯧꯔꯤꯅꯣ
ꯍꯩ ꯑꯁ ꯂꯩꯕ ꯅꯨꯡꯉꯥꯏꯇꯕꯗꯒꯤ ꯁꯨꯝ ꯍꯤꯞꯄꯒ ꯂꯩꯗ ꯅꯪꯗꯤ ꯑꯁ ꯑꯩꯗꯤ ꯇꯧꯗꯦꯗꯥ ꯑꯗꯨꯝ ꯏꯃꯨꯡ ꯃꯅꯨꯡꯗ ꯂꯩ
ꯑꯣ ꯑꯩꯗꯤ ꯊꯕꯛ ꯍꯜꯂꯛꯑꯒ ꯏꯔꯨꯕ ꯂꯣꯏꯔꯒ ꯍꯧꯖꯤꯛ ꯐꯣꯟ ꯌꯦꯡꯉꯦ
ꯑꯣ ꯌꯥꯝ ꯅꯨꯡꯉꯥꯏꯅꯦ ꯑꯁ ꯃꯄꯥꯟ ꯊꯣꯛꯇꯕꯅꯤꯅ ꯈꯪꯗꯦꯗ ꯑꯁ ꯉꯁꯤ ꯅꯣꯡ ꯆꯨꯕ꯭ꯔꯥ
ꯑꯧ ꯅꯣꯡ ꯆꯨꯔꯒ ꯍꯧꯖꯤꯛꯇꯤ ꯆꯨꯗꯕꯤꯗ ꯃꯝꯃꯒ ꯂꯩꯔꯦ
ꯎꯝ ꯈꯩ ꯃꯄꯥꯟ ꯊꯣꯛꯇꯕꯅꯤꯅ ꯈꯪꯗ꯭ꯔꯦꯕ ꯅꯣꯡ ꯆꯨꯕ꯭ꯔꯥ ꯅꯨꯡꯁꯥ ꯊꯣꯛꯄ꯭ꯔꯥ ꯍꯥꯏꯕꯗꯣ
ꯎꯝ ꯎꯝ ꯅꯣꯏ ꯂꯩꯕꯥ ꯐꯝꯗꯤ ꯅꯨꯡꯉꯥꯏꯔꯝꯅꯤꯅꯦ
ꯍꯣꯏ ꯑꯗꯨꯝ ꯅꯨꯡꯉꯥꯏꯌꯦ ꯍꯣꯏ
ꯑꯣ ꯑꯣ
ꯅꯨꯡꯉꯥꯏꯕꯕꯨꯗꯤ ꯑꯗꯨꯝ ꯅꯨꯡꯉꯥꯏꯌꯦ ꯍꯟꯗꯛꯁꯦ ꯑꯁ ꯏꯁꯥꯁꯤ ꯀꯌꯥ ꯃꯨꯛ ꯅꯨꯡꯉꯥꯏꯇꯔꯦꯅꯦ ꯈꯅꯥꯎ ꯑꯩꯒꯤ ꯈꯣꯟꯖꯦꯜꯗꯣ ꯌꯥꯝ ꯁꯦꯡꯅ ꯇꯥꯕ꯭ꯔꯥ
ꯑꯥ ꯇꯥꯏꯌꯦ
ꯑꯣ ꯄꯨꯡꯁꯦ ꯑꯥꯗꯤ ꯌꯥꯗꯤ ꯌꯥꯝꯈ꯭ꯔꯦꯅꯦ ꯍꯣꯏ
ꯎꯝ
ꯍꯟꯗꯛ ꯃꯔꯛꯁꯦ ꯌꯥꯗ꯭ꯔꯦ ꯅꯥꯒꯦ ꯇꯧꯋꯦ
ꯑꯌꯨꯛ ꯑꯌꯨꯛ ꯀꯩ ꯍꯤꯟꯖꯥꯡ ꯆꯥꯔꯒꯦ ꯅꯪꯕꯨ
ꯍꯣ ꯉꯁꯤꯁꯦ ꯑꯣꯛꯁꯥ ꯑꯃ ꯆꯥꯏꯌꯦ ꯑꯗꯨꯒ ꯈꯥꯃꯦꯟ ꯀꯥꯡꯁꯣꯏ ꯑꯃ ꯆꯥꯏꯌꯦ
ꯑꯣ ꯑꯣ
ꯊꯦꯜ ꯈꯔ ꯌꯥꯝꯅ ꯆꯥꯏꯌꯦ
ꯐꯩꯌꯦ ꯐꯩꯌꯦ ꯑꯩꯗꯤ ꯆꯤꯀꯟ ꯆꯥꯏꯌꯦ ꯑꯩꯗꯤ ꯁꯟꯁꯥ ꯌꯥꯝ ꯄꯥꯝꯃꯦ ꯁꯟꯁꯥ ꯅꯪꯗꯤ ꯄꯥꯝꯗ꯭ꯔꯥ
ꯄꯥꯝꯃꯦꯗ ꯑꯗꯣꯑꯣꯏꯔꯁꯨ ꯑꯩꯗꯤ ꯌꯥꯝꯅ ꯆꯥꯅꯤꯡꯗꯦ ꯍꯥꯏꯕꯗꯤ ꯁꯟꯁꯥꯁꯦ ꯑꯩ ꯌꯥꯝ ꯆꯥꯕ ꯌꯥꯗꯦꯕꯀꯣ
ꯑꯣꯎꯝ ꯑꯩꯗꯤ ꯑꯇꯣꯞꯄ ꯆꯥꯅꯤꯡꯗꯦꯗ ꯁꯟꯁꯥ ꯈꯛꯇꯅꯦ ꯁꯟ ꯁꯥ ꯆꯥꯅꯤꯡꯉꯦ ꯂꯣꯀꯦꯜꯒꯤ ꯌꯦꯟ ꯆꯥꯅꯤꯡꯉꯦ
ꯑꯗꯨꯅꯦ ꯑꯗꯨꯒꯨꯝꯕꯗꯤ ꯑꯗꯨꯝ ꯄꯥꯝꯃꯦ ꯍꯣꯏ ꯑꯗꯨ ꯑꯩ ꯁꯟꯁꯥꯁꯦ ꯀꯪꯕꯗꯤ ꯑꯗꯨꯝ ꯍꯦꯟꯅ ꯄꯥꯝꯃꯦ ꯐ꯭ꯔꯦꯁꯇꯒꯤ ꯍꯦꯟꯅꯀꯣ ꯀꯡꯕꯗꯤ ꯍꯦꯟꯅ ꯍꯥꯎꯋꯦꯅ
ꯎꯝ ꯑꯩꯗꯤ ꯁꯟ ꯁꯟ ꯁꯥꯗꯣ ꯉꯧꯔꯒ ꯆꯥꯔꯦ ꯑꯗꯨꯒ ꯆꯝꯐꯨꯠ ꯑꯃ ꯇꯧꯔꯦ ꯑꯗꯨꯗꯤ ꯑꯁ ꯆꯥꯛ ꯌꯥꯝ ꯆꯥꯕꯅꯦ ꯉꯝꯕꯅꯦ
ꯍꯣꯏ ꯍꯥꯎꯕꯅꯦ ꯑꯗꯨꯃꯥꯏꯅ ꯊꯣꯡꯕꯁꯨ ꯆꯥꯕꯁꯨ ꯍꯦꯟꯅ ꯍꯥꯎꯒꯅꯤ
ꯑꯁ ꯁꯥꯏꯅꯥꯁ ꯌꯥꯝ ꯀꯟꯕꯒꯤ ꯀꯣ ꯅꯨꯡꯗꯥꯡꯗ ꯇꯨꯝꯕ ꯌꯥꯗꯦꯗꯥ ꯑꯩꯗꯤ ꯑꯌꯨꯛꯇ ꯑꯗꯨꯝ ꯇꯨꯝꯅꯤꯡꯉꯦ
ꯑꯩꯁꯨ ꯑꯣꯏꯌꯦ ꯀꯔꯤ ꯍꯤꯗꯥꯛ ꯊꯥꯔꯗꯤ ꯐꯥꯒꯗ꯭ꯔꯥꯀꯣ ꯁꯤꯒꯤꯁꯦ
ꯃꯥꯒꯤ ꯃꯥꯒꯤ ꯍꯤꯗꯥꯛ ꯂꯩꯕꯅꯦ ꯎꯝ ꯅꯥꯇꯣꯟꯗ ꯑꯃꯨꯛ ꯍꯥꯞꯄꯦ ꯃꯍꯤ ꯄꯦ ꯑꯗꯨꯒ ꯍꯤꯗꯥꯛꯇꯨꯅ ꯑꯗꯨꯝ ꯆꯥꯔꯦ
ꯐꯥꯗꯤ ꯐꯕ꯭ꯔꯥ ꯑꯗꯣ
ꯑꯎ ꯐꯥꯏꯌꯦ ꯑꯗꯨꯒ ꯆꯥꯕ ꯃꯇꯝꯗ ꯈꯛꯇ ꯐꯥꯕ
ꯑꯣ ꯆꯥꯕ ꯇꯧꯔꯀꯥꯟꯗꯗꯤ ꯐꯥꯗꯕ ꯑꯗꯨꯒꯨꯝꯕꯗꯤ ꯑꯩꯗꯤ ꯆꯥꯅꯤꯡꯗꯕꯀꯣ ꯍꯥꯏꯕꯗꯤ ꯄꯨꯟꯁꯤ ꯆꯨꯞꯄ ꯐꯥꯔꯗꯤ ꯐꯌꯦꯅꯀꯣ ꯑꯗꯩ ꯈꯨꯗꯛ ꯈꯨꯗꯛꯇꯒꯤꯗꯤ ꯆꯥꯅꯤꯡꯗꯦꯕ
ꯀꯦꯜꯒꯤ ꯀꯩꯅꯣ ꯎꯝ ꯃꯅꯥ ꯑꯃ ꯀꯣ ꯅꯣꯁꯇ ꯑꯩꯈꯣꯏꯒꯤꯨ ꯅꯇꯣꯟꯗ ꯍꯞ ꯍꯥꯞꯄꯒ ꯌꯥꯝ ꯁꯥꯏ ꯍꯥꯏꯌꯦ ꯑꯗꯣ ꯍꯥꯞꯄꯗꯤ ꯎꯝ ꯌꯥꯝ ꯁꯥꯔꯒ ꯎꯝ ꯀꯩꯅꯣ ꯍꯥꯏꯁꯦꯕ ꯑꯗꯨ ꯍꯥꯞ ꯄꯗꯤ ꯌꯥꯝ ꯐꯩꯌꯦ ꯍꯥꯏꯌꯦ ꯃꯤ ꯈꯔꯗꯤ ꯍꯤꯗꯥꯛ ꯀꯥꯞꯄꯦ ꯍꯤꯗꯥꯛ ꯀꯥꯞꯄꯗꯣ ꯎꯝ ꯎꯝ ꯊ꯭ꯔꯤ ꯃꯟꯁꯀꯨꯝꯕꯗꯤ ꯅꯣꯏꯔꯛꯀꯅꯤ ꯍꯥꯏꯌꯦ ꯍꯤꯗꯥꯛꯀꯤ ꯎꯝ ꯀꯩꯅꯣꯗꯨꯅꯀꯣ ꯑꯗꯣ ꯑꯗꯨꯝ ꯐꯒꯅꯤ ꯍꯥꯏ ꯏꯃꯥꯟꯅꯕꯤꯁꯨ ꯃꯥꯁꯨ ꯍꯤꯗꯥꯛ ꯀꯥꯞꯄꯦ ꯍꯥꯏꯌꯦ ꯐꯔꯦ ꯍꯥꯏꯌꯦ ꯍꯧꯖꯤꯛꯇꯤ
ꯑꯗꯨ ꯍꯣꯁꯄꯤꯇꯥꯜꯗꯒꯤ ꯀꯥꯞꯄ
ꯑꯣ ꯍꯣꯁꯄꯤꯇꯥꯜꯗ ꯀꯥꯞ꯭ꯔꯁꯨ ꯑꯪ ꯑꯥ ꯑꯩꯈꯣꯏꯅ ꯍꯤꯗꯥꯛꯇꯣ ꯂꯧꯔꯒ ꯀꯥꯞꯄ ꯌꯥꯏꯌ‌ꯦꯕ
ꯑꯣ ꯍꯤꯗꯥꯛꯇꯣ ꯆꯤꯡꯒꯤ ꯍꯤꯗꯥꯛ ꯀꯣꯕꯤꯔꯥꯒꯤꯒꯨꯝꯕ ꯑꯣꯏꯕ꯭ꯔꯥ ꯅꯠꯇ꯭ꯔꯒ ꯀꯗꯥꯏꯗꯒꯤ ꯂꯧꯕ꯭ꯔꯥ ꯍꯤꯗꯥꯛꯇꯨꯗꯤ
ꯍꯥꯏꯗꯤ ꯃꯣꯏ ꯃꯣꯏ ꯎꯝ ꯐꯥꯔꯃꯁꯤꯗ ꯌꯣꯟꯕꯅꯤ
ꯎꯝ
ꯎꯝ ꯐꯥꯔꯃꯁꯤꯗꯒꯤ ꯌꯣꯜꯕꯗꯣ ꯎꯝ
ꯈꯪꯗ꯭ꯔꯦ ꯈꯪꯗ꯭ꯔꯦ
ꯅꯪꯗꯤ ꯕꯣꯜ ꯌꯦꯡꯕ꯭ꯔꯥ
ꯑꯁ ꯉꯔꯥꯡ ꯕꯣꯜ ꯌꯦꯡꯉꯥꯒ ꯏ ꯀꯥꯕꯗꯣ
ꯑꯩꯁꯦ ꯕꯣꯜ ꯌꯦꯡꯒꯦꯅ ꯇꯧꯔꯒꯥ ꯑꯗꯣ ꯇꯨꯝꯈ꯭ꯔꯦ ꯎꯄꯥꯏ ꯂꯩꯇꯦ ꯁꯤꯔꯦꯀꯣ ꯑꯃꯗꯣ ꯔꯣꯅꯥꯜꯗꯣ ꯁꯤꯔꯦ
ꯔꯣꯅꯥꯜꯗꯣ ꯁꯤꯕꯒꯤ ꯅꯨꯡꯉꯥꯏꯇꯕꯗꯣ
ꯎꯝ ꯑꯩꯁꯨꯅꯦ ꯑꯥ ꯑꯩꯗꯤ ꯑꯌꯨꯛ ꯍꯧꯒꯠꯂꯒꯀꯣ ꯚꯤꯗꯤꯑꯣ ꯌꯦꯡꯕꯀꯥꯟ ꯔꯣꯅꯦꯜꯗꯣ ꯁꯤꯕ ꯋꯥꯅꯤꯗ
ꯑꯁꯦꯡꯕꯗꯤ ꯃꯣꯏꯁꯤ ꯗ꯭ꯔꯣ ꯆꯠꯀꯗꯕꯅꯦꯕ ꯗ꯭ꯔꯣ ꯃꯣꯏꯁꯦ ꯔꯣꯅꯥꯜꯗꯣ ꯃꯣꯏꯒꯤ ꯃꯤꯁꯤꯡꯗꯣ ꯈꯔ ꯀꯦꯌꯔꯂꯦꯁ ꯇꯧꯕ ꯍꯥꯏꯇꯥꯥꯔꯦꯅꯦ ꯂꯣꯏꯔꯝꯗꯥꯏꯗꯀꯣ
ꯑꯁ ꯑꯩꯅ ꯍꯧꯖꯤꯛ ꯊꯥꯖꯕꯁꯦ ꯑꯥꯔꯖꯦꯟꯇꯤꯅꯥ ꯈꯛꯇꯅꯤꯗ ꯀꯣ
ꯈꯪꯗꯦꯕꯨ ꯑꯥꯔꯖꯦꯟꯇꯤꯅꯥꯗꯒꯤ ꯍꯦꯟꯅ ꯀꯟꯕ ꯇꯤꯝꯁꯨ ꯌꯥꯝ ꯂꯩꯕꯅꯦ
ꯑꯩꯅ ꯍꯥꯏꯗꯤ ꯈꯔ ꯄꯣꯄꯨꯂꯔ ꯑꯣꯏꯕ ꯀꯣ ꯃꯦꯁꯤ ꯔꯣꯅꯥꯜꯗꯣ ꯑꯗꯨ ꯎꯝ ꯃꯥ ꯁꯤꯗꯤ ꯂꯣꯏꯔꯦ ꯏꯕꯣ ꯌꯦꯡꯗ꯭ꯔꯁꯨ ꯌꯥꯔꯦꯗ
ꯎꯝ ꯑꯁ ꯍꯧꯖꯤꯛꯀꯥꯟ ꯂꯩꯕ ꯅꯨꯡꯉꯥꯏꯇꯦꯗ ꯌꯥꯝ ꯁꯥꯏꯌꯦ
ꯌꯥꯝ ꯁꯥꯕ꯭ꯔꯥ ꯑꯩꯈꯣꯏ ꯌꯨꯝꯗꯤ ꯏꯪꯉꯦ
ꯑꯣ ꯑꯩꯈꯣꯏꯗꯤ ꯑꯂ ꯌꯥꯝ ꯁꯥꯕꯒꯤ ꯑꯌꯨꯛ ꯍꯧꯒꯠꯂꯛꯄꯗ ꯃꯇꯝ ꯃꯇꯝꯗ ꯏꯔꯨꯗ꯭ꯔꯗꯤ ꯊꯕꯛ ꯆꯠꯇꯦ ꯑꯩꯈꯣꯏꯗꯤ
ꯎꯝ
ꯂꯣꯏ ꯏꯔꯨꯔꯦ ꯎꯝ
ꯑꯣ ꯅꯣꯏ ꯂꯩꯐꯝꯗꯣ ꯈꯔ ꯁꯥꯕꯒꯤ ꯑꯣꯏꯔꯝꯅꯤ ꯑꯩꯈꯣꯏ ꯂꯩꯐꯝꯗꯤꯀꯣ
ꯎꯝ
ꯁꯥꯗꯦ
ꯑꯁ ꯊꯥ
ꯑꯁ ꯊꯕꯛ ꯆꯠꯂꯦ ꯑꯃꯨꯛ ꯍꯜꯂꯛꯑꯦ ꯆꯥꯛ ꯍꯤꯡꯖꯥꯡ ꯊꯣꯡꯉꯦ ꯐꯤ ꯁꯨꯔꯦ ꯑꯁ ꯉꯔꯥꯡꯗꯤ ꯌꯥꯝ ꯋꯥꯏꯑꯦ
ꯎꯝ ꯑꯣꯏꯔꯝꯅꯤ ꯅꯣꯏꯒꯤꯗꯤ ꯄꯩꯁꯥ ꯀꯌꯥ ꯀꯌꯥ ꯄꯤꯕ ꯅꯣꯏ ꯊꯕꯛ ꯆꯠꯄꯗꯣ
ꯑꯣ ꯎꯝ ꯊꯥ ꯑꯃꯗ ꯂꯤꯁꯤꯡ ꯁꯚꯦꯟ
ꯌꯥꯝ ꯅꯨꯡꯉꯥꯏꯅꯦ ꯑꯗꯨꯗꯤ ꯄꯨꯡ ꯀꯌꯥꯗꯒꯤ ꯀꯌꯥꯐꯥꯎ ꯆꯠꯄ꯭ꯔꯥ
ꯄꯨꯡ ꯅꯤꯄꯥꯜ ꯃꯥꯄꯜꯗꯒꯤ ꯄꯨꯡ ꯇꯔꯨꯛ ꯐꯥꯎ ꯑꯥ ꯄꯨꯡ ꯇꯔꯨꯛ ꯍꯦꯜꯂꯤꯔ ꯄꯨꯡ ꯇꯔꯨꯛ ꯍꯥꯏ ꯄꯨꯡ ꯇꯔꯨꯛ ꯍꯥꯏꯔꯁꯨ ꯃꯤ ꯃꯤ ꯂꯛꯑꯗꯤ ꯍꯣ ꯑꯗꯨꯝ ꯂꯩꯌꯦꯕ
ꯑꯗꯨꯅꯦ ꯍꯥꯟꯗꯛ ꯃꯔꯛ ꯁꯦ
ꯅꯣꯏꯗꯨꯁꯨ ꯍꯩ ꯄꯥꯟꯕ꯭ꯔꯥ
ꯑꯩꯈꯣꯏꯗꯗꯤ ꯍꯩ ꯄꯥꯟꯗꯤꯌꯦ ꯑꯩꯈꯣꯏꯗ ꯄꯥꯟꯗꯦ ꯑꯗꯨ ꯑꯣꯏꯔꯁꯨ ꯃꯤꯒꯤ ꯑꯗꯨꯝ ꯂꯧꯔꯒ ꯆꯥꯕ
ꯑꯣ ꯅꯪꯗꯤ ꯀꯩ ꯍꯩ ꯆꯥꯅꯤꯡꯒꯦ
ꯑꯩꯗꯤ ꯍꯩꯗꯤ ꯂꯣꯏꯅꯃꯛ ꯄꯥꯝꯃꯦ
ꯎꯝ ꯑꯩꯗꯤ ꯑ ꯋꯥꯇꯔꯃꯤꯂꯣꯟꯗꯣ ꯐ꯭ꯔꯤꯖꯇ ꯍꯥꯞꯄꯒ ꯎꯝ ꯌꯥꯝ ꯁꯥꯕ ꯀꯥꯟꯗ ꯌꯥꯝ ꯍꯥꯎꯋꯦ
ꯎꯝ ꯍꯥꯎꯕꯅꯦ ꯑꯗꯨꯒ ꯀꯨꯀꯨꯝꯕꯔ ꯒꯨꯝꯕꯁꯨ ꯑꯗꯨꯝ ꯆꯥꯕ ꯅꯨꯡꯉꯥꯏ
ꯑꯥ
ꯑꯩꯗꯤ ꯍꯩ ꯂꯣꯏꯅꯃꯛ ꯄꯥꯝꯃꯤꯅ
ꯑꯣ ꯑꯩꯗꯤ ꯃꯤꯡꯒꯣꯗꯣ ꯌꯥꯝ ꯄꯥꯝꯃꯦ ꯃꯨꯟꯗꯕꯤꯗꯀꯣ ꯎꯝ ꯑꯗꯣ ꯊꯨꯝ ꯍꯥꯞꯄꯦ ꯑꯗꯨꯒ ꯆꯤꯅꯥ ꯄꯥꯎꯗꯔꯒ ꯀꯔꯤ ꯀꯔꯥ ꯍꯥꯞꯄꯒ ꯎꯝ
ꯑꯗꯨꯅꯦ ꯑꯩ ꯑꯩꯗꯤ ꯍꯪꯒꯥꯝ ꯃꯍꯤꯗꯣ ꯑꯗꯨꯒ ꯑꯗꯨꯝ ꯇꯣꯠꯂꯒ ꯆꯥꯕ
ꯑꯣ ꯑꯣ ꯑꯥꯎ ꯑꯗꯨꯁꯨ ꯍꯥꯎꯋꯦ ꯃꯣꯏ ꯃꯤ ꯃꯌꯥꯝ ꯆꯥꯟꯅꯩꯌꯦ
ꯎꯝ ꯏꯁꯥꯒꯤꯗꯤ ꯐꯠꯇꯦ ꯍꯥꯏꯗꯨ ꯑꯣꯏꯔꯁꯨ ꯑꯗꯨꯝ ꯍꯥꯎꯕꯀꯣ
ꯎꯝ ꯆꯥꯅꯤꯡꯕ ꯍꯥꯏꯇꯥꯔꯦ ꯑꯁ ꯑꯩꯗꯤ ꯄꯥꯜ ꯀꯦꯁ ꯂꯩꯕꯒꯤ ꯑꯁ ꯆꯤꯛꯀꯟ ꯆꯥꯒꯅꯨ ꯍꯥꯏꯌꯦ ꯊꯥꯎ ꯆꯥꯒꯅꯨ ꯍꯥꯏꯌꯦ ꯃꯔꯣꯛ ꯃꯔꯣꯛ ꯆꯥꯕ ꯌꯥꯗꯦ ꯆꯥꯅꯤꯡꯕꯒꯤ ꯎꯄꯥꯏ ꯂꯩꯇꯦ ꯎꯝ
ꯎꯝ ꯅꯪꯒꯤꯗꯤ ꯃꯄꯥꯟꯗ ꯂꯩꯕ꯭ꯔꯥ ꯃꯅꯨꯡꯗ ꯂꯩꯕ꯭ꯔꯥ
ꯖꯤꯛꯔꯥ
ꯄꯥꯜ ꯀꯦꯁꯗꯨ
ꯑꯣ ꯃꯇꯨꯡꯗꯅꯦ ꯍꯥꯏꯗꯤ ꯑꯩꯈꯣꯏꯅ ꯊꯤꯗꯣ ꯐꯖꯅ ꯐꯥꯏꯗ꯭ꯔꯗꯤ ꯄꯨꯛꯇ ꯀꯔꯤ ꯇꯧ ꯀꯩꯗꯧꯒꯦ ꯅꯪꯗꯤ
ꯑꯩꯗꯤꯀꯣ ꯑꯥ ꯃꯅꯨꯡꯗꯒꯤ ꯃꯅꯨꯡꯗ ꯊꯣꯛ ꯄꯤꯕ ꯃꯄꯥꯟꯗ ꯊꯣꯛꯄꯅꯤꯅꯀꯣ ꯑꯩꯒꯤꯗꯣ ꯑꯗꯨꯒꯤ ꯏꯁꯤꯡ ꯈꯔ ꯏꯁꯤꯡ ꯁꯥꯕꯗꯣ
ꯎꯝ
ꯏꯁꯤꯡ ꯁꯥꯕꯗ ꯑꯗꯨꯝ ꯑꯦꯕ꯭ꯔꯤꯗꯦ ꯍꯥꯞꯄꯒ ꯐꯝꯃꯦ ꯑꯗꯨꯒ ꯍꯤꯗꯥꯛꯗꯤ ꯆꯥꯗꯦ ꯍꯤꯗꯥꯛ ꯆꯥꯔꯀꯥꯟꯗ ꯐꯗꯦꯕ ꯑꯗꯨꯒꯤ
ꯑꯩꯗꯤ ꯍꯤꯗꯥꯛ ꯆꯥꯗꯦꯗ ꯑꯩꯗꯤ ꯑꯩꯈꯣꯏ ꯏꯆꯦ ꯑꯃꯗꯣ ꯑꯃꯁꯁꯨ ꯄꯥꯜꯀꯦꯁ ꯌꯥꯝ ꯀꯜꯂꯤꯕ ꯗꯣ ꯃꯥꯗ ꯑꯣꯄꯔꯦꯁꯟ ꯇꯧꯋꯦ ꯑꯗꯨꯒꯤ ꯐꯤꯐꯇꯤ ꯊꯥꯎꯖꯟꯒꯨꯝꯕ ꯆꯪꯉꯦ ꯑꯗꯨꯒꯤ ꯑꯩ ꯏꯃꯥꯟ ꯅꯪꯁꯨ ꯌꯥꯝ ꯆꯤꯛꯁꯤꯜꯂꯣ ꯅꯪ ꯅꯆꯦꯒꯨꯝꯅ ꯇꯧꯒꯅꯤ ꯑꯗꯨꯃꯥꯏꯅ ꯍꯥꯏ ꯎꯝ ꯑꯁꯤ ꯑꯁꯤꯒꯨꯝꯕꯁꯦ ꯊꯥꯎ ꯆꯥꯔꯗꯤ ꯌꯥꯝ ꯐꯠꯇꯦ ꯍꯥꯏ ꯍꯦꯟꯅ ꯐꯠꯇꯦ ꯍꯥꯏꯌꯦ
ꯊꯥꯎ ꯆꯥꯕ ꯌꯥꯗꯦ ꯁꯥꯒꯨꯝꯕ ꯀꯪꯗꯕꯤꯗ ꯆꯥꯕ ꯌꯥꯗꯦ ꯑꯗꯨꯒꯨꯝꯕꯁꯤ ꯌꯥꯝ ꯆꯥꯕ ꯌꯥꯗꯦꯕ ꯑꯗꯨꯒ
ꯍꯣꯏ ꯑꯩꯈꯣꯏ ꯏꯆꯦꯁꯨ ꯌꯥꯝ ꯅꯨꯡꯁꯤꯕꯅꯦ ꯍꯥꯏꯗꯤ ꯑꯩꯈꯣꯏꯅ ꯈ꯭ꯔꯤꯁꯃꯥꯁ ꯀꯨꯝꯕ ꯇꯧꯔꯁꯨ ꯃꯥ ꯆꯥꯕ ꯌꯥꯗꯕꯒꯤꯗꯣ ꯀꯪꯍꯜꯂꯒ ꯑꯃ ꯃꯊꯟꯇ ꯆꯥꯏꯌꯦ ꯅꯨꯡꯉꯥꯏꯗꯦꯕ
ꯎꯝ ꯎꯝ ꯑꯩꯗꯤ ꯊꯤꯡꯕ ꯂꯩꯇꯦ ꯄꯪꯆꯥꯥ ꯆꯥꯏꯌꯦ ꯃꯔꯛ ꯃꯔꯛꯇꯤ ꯏ ꯑꯗꯨꯝ ꯊꯣꯛꯑꯦ ꯑꯩꯈꯣꯏꯅ ꯈꯣꯡ ꯍꯥꯝꯕ ꯀꯥꯟꯗꯀꯣ
ꯎꯝ ꯌꯥꯝ ꯀꯤꯌꯦ ꯑꯗꯣ
ꯨꯃꯥꯏꯅ ꯇꯉꯥꯏꯗꯔꯁ ꯀꯤꯌꯦ ꯑꯗꯨ ꯑꯣꯏꯔꯁꯨ ꯆꯥꯅꯤꯡꯕꯅꯤꯅ ꯎꯄꯥꯏ ꯂꯩꯇꯦꯅ ꯃꯣꯔꯣꯛ ꯆꯥꯗ꯭ꯔꯗꯤ ꯆꯥꯛ ꯆꯥꯡꯗꯦ ꯇꯣ
ꯎꯝ ꯑꯩꯁꯨ ꯑꯁ ꯃꯔꯣꯛ ꯌꯥꯎꯗ꯭ꯔꯗꯤ ꯆꯥꯅꯤꯡꯗꯦꯅ ꯀꯥꯡꯁꯣꯏꯒꯨꯝꯕ ꯊꯣꯡꯉꯦ ꯑꯗꯨꯒ ꯃꯣꯔꯣꯛ ꯃꯦꯠꯂꯗꯤ ꯍꯥꯎꯗ꯭ꯔꯥ
ꯑꯗꯨꯅꯦ ꯑꯗꯨꯅ ꯍꯦꯟꯅ ꯍꯥꯎꯋꯦꯕ
ꯎꯝ ꯎꯝ
ꯃꯔꯣꯔꯣꯛ ꯍꯥꯞꯇ꯭ꯔꯗꯤ ꯑꯩ ꯆꯥꯛ ꯌꯦꯟꯁꯥꯡ ꯆꯥꯕ ꯁꯨꯍꯩ ꯍꯩꯇꯦꯕ ꯑꯗꯨꯒ ꯌꯥꯝ ꯋꯥꯏ ꯄꯥꯜꯀꯦꯁ ꯂꯩꯕꯅꯦ ꯃꯔꯣꯛ ꯌꯥꯝꯅ ꯆꯥꯒꯅꯨ ꯍꯥꯏꯌꯦ
ꯑꯣ ꯑꯣ ꯑꯗꯨꯅꯦ ꯑꯁ ꯄꯥꯀꯦꯖ ꯂꯩꯕꯁꯤꯗꯤ ꯒ꯭ꯌꯥꯟ ꯇꯥꯗ꯭ꯔꯦꯗ ꯎ ꯅꯪ ꯅꯪꯗꯤ ꯆꯍꯤ ꯀꯌꯥ ꯁꯨꯔꯦ
ꯑꯩꯔꯣ
ꯍꯣꯏ
ꯑꯩꯁꯦ ꯇ꯭ꯋꯦꯟꯇꯤ ꯐꯥꯏꯚꯇꯤ ꯁꯨꯔꯦꯕꯀꯣ ꯇ꯭ꯋꯦꯟꯇꯤ ꯁꯤꯛꯁ ꯁꯨꯒꯗꯧꯔꯦ ꯑꯣꯛꯇꯣꯕꯔ ꯂꯥꯛꯑꯗꯤ ꯇ꯭ꯋꯦꯟꯇꯤ ꯁꯤꯛꯁ ꯁꯨꯒꯅꯤ
ꯎꯝ ꯑꯩꯇꯤ ꯇꯋꯦꯟꯇꯤ ꯋꯥꯟ ꯀꯗꯪ
ꯑꯣ ꯑꯩꯉꯣꯟꯗꯩ ꯑꯉꯥꯡ ꯑꯣꯢꯔꯤꯅꯦ ꯑꯗꯨꯗꯤ ꯇꯥꯏꯌꯦ ꯍꯣꯏ
ꯑꯁ ꯑꯩꯈꯣꯏꯗꯤ ꯌꯥꯝ ꯑꯉꯥꯡꯅꯤꯗ ꯇꯥꯏꯌꯦ
ꯎꯝ
ꯅꯣꯏꯗꯤ ꯢꯟꯆꯤꯟꯅ ꯅꯆꯤꯟ ꯅꯅꯥꯎ ꯀꯌꯥꯅꯣ ꯅꯪꯗꯤ
ꯑꯩꯈꯣꯏꯁꯦ ꯏꯆꯤꯟ ꯏꯅꯥꯎꯁꯦ ꯇꯔꯨꯛ ꯑꯣꯏꯌꯦꯕ ꯑꯩꯁꯦ ꯈ꯭ꯋꯥꯏꯗꯒꯤ ꯑꯇꯣꯟꯕꯤ ꯑꯣꯏꯔꯦ ꯅꯨꯄꯤ ꯑꯍꯨꯝ ꯅꯨꯄꯥ ꯑꯍꯨꯝꯒ
ꯎꯝ
ꯅꯨꯗꯥ ꯑꯅꯤꯅ ꯅꯨꯄꯤ ꯊꯤꯔꯦ ꯏꯆꯦ ꯑꯃ ꯂꯨꯍꯣꯡꯉꯦ ꯅꯨꯄꯥ ꯑꯃ ꯅꯨꯄꯥ ꯅꯨꯄꯤ ꯊꯤꯗ꯭ꯔꯤ ꯏꯆꯦ ꯑꯃ ꯍꯣꯡꯗ꯭ꯔꯤ ꯑꯩ
ꯑꯣ ꯑꯩꯈꯣꯏꯗꯤ ꯏꯆꯤꯟ ꯏꯅꯥꯎ ꯅꯤꯄꯥꯜ ꯃꯥꯄꯜ ꯃꯥꯄꯜꯅꯦ ꯑꯩꯈꯣꯏꯗꯤ ꯑꯩꯈꯣꯏ ꯏꯆꯦ ꯑꯅꯤꯅ ꯃꯄꯥꯟꯗ ꯂꯩꯔꯦ ꯑꯗꯨꯒ ꯏꯆꯦ ꯑꯃꯅ ꯃꯌꯨꯝ ꯄꯥꯟꯈ꯭ꯔꯦ ꯏꯕꯨꯡ ꯑꯃ ꯏꯕꯥꯅꯤ ꯑꯁꯤꯗ ꯂꯩꯕ ꯑꯗꯨꯒ ꯑꯩ ꯑꯩꯒꯤ ꯃꯈꯥꯗ ꯂꯩꯕꯁꯤꯡꯗꯤ ꯁ꯭ꯀꯨꯜ ꯀꯥꯔꯒ ꯂꯩꯌꯦ
ꯎꯝ ꯅꯪ ꯅꯣꯏꯗꯤ ꯅꯨꯄꯥ ꯀꯌꯥ ꯁꯨꯕ꯭ꯔꯥ
ꯎ
ꯍꯥꯥ
ꯒ꯭ꯌꯥꯟ ꯇꯥꯗ꯭ꯔꯦꯗ
ꯑꯝ ꯅꯣꯢꯗꯤ ꯅꯨꯄꯥ ꯀꯌꯥ ꯂꯩꯕ꯭ꯔꯥ
ꯎ ꯍꯣꯏ ꯅꯪꯗꯤ ꯅꯨꯡꯉꯥꯏꯔꯝꯅꯤꯅꯦ ꯑꯗꯨꯗꯤ
ꯈꯪꯗ꯭ꯔꯦꯗ
ꯑꯣ ꯅꯨꯡꯉꯥꯢ
ꯅꯨꯡꯉꯥꯏꯌꯦ ꯍꯥꯏꯇꯥꯔꯦꯅꯦ ꯄꯨꯟꯁꯤ ꯂꯩꯁꯥꯕꯤꯒꯤ ꯄꯨꯟꯁꯤ ꯑꯣꯏꯕꯅꯤꯅ ꯑꯗꯨꯝ ꯅꯨꯡꯉꯥꯏ ꯍꯥꯏꯇꯥꯥꯔꯦꯅꯦ
ꯍꯣꯏ ꯑꯁ ꯑꯩꯈꯣꯏꯁꯦ ꯌꯥꯝ ꯄꯩꯁꯥ ꯌꯥꯝ ꯆꯪꯉꯦꯀꯣ ꯅꯨꯄꯤ ꯍꯥꯏꯁꯦ ꯁꯥꯝꯄꯨ ꯒꯔꯤ ꯒ꯭ꯔꯥ ꯂꯧꯋꯦ ꯑꯁ ꯔꯕ꯭ꯔ ꯐꯥꯎ ꯂꯧꯋꯦ ꯀꯔꯤ ꯀꯔꯥ ꯃꯅꯨꯡꯒꯤ ꯀꯔꯤ ꯀꯔꯥ ꯈꯪꯗ꯭ꯔꯦꯗ ꯄꯩꯁꯥ ꯌꯥꯝ ꯆꯪꯉꯦ ꯑꯥ
ꯑꯁ ꯄꯩꯁꯥ ꯌꯥꯝ ꯆꯪꯉꯦ
ꯏꯁ ꯄꯩꯁꯥ ꯌꯥꯝ ꯆꯠꯂꯦꯗꯪ ꯒꯣ
ꯎꯝ
ꯎꯝꯍꯨꯝ ꯒ꯭ꯌꯥꯟ ꯇꯥꯗ꯭ꯔꯦ ꯄꯩꯁꯥꯅ ꯂꯩꯇꯕꯅꯦ ꯁꯤꯔꯝ ꯀꯔꯤ ꯀꯔꯥ ꯂꯧꯅꯤꯡꯉꯥ ꯇꯣ ꯁꯤꯑꯝ ꯉꯁꯤꯗꯤ ꯌꯥꯝ ꯇꯥꯡ ꯅꯣꯏꯗꯗꯤ ꯌꯥꯝ ꯍꯣꯡꯉꯝꯒꯅꯤ ꯁꯤ ꯁꯤ ꯌꯥꯝ ꯇꯥꯡꯉꯦ ꯁꯤꯔꯝ ꯑꯃ ꯂꯧꯔꯦ ꯁꯦꯚꯦꯟ ꯍꯟꯗ꯭ꯔꯦꯗ ꯑꯦꯠ ꯍꯟꯗ꯭ꯔꯦꯗ
ꯁꯨꯃꯥꯏꯅ ꯇꯧꯋꯤ ꯍꯣꯏ ꯀꯩ ꯃꯪ ꯃꯪꯃꯟꯗꯅ
ꯎꯝ ꯎꯝ ꯑꯃ ꯂꯧꯔꯗꯤ ꯑꯁ ꯑꯁ ꯂꯣꯏꯔꯅꯤ ꯂꯣꯏꯔꯅꯤ ꯈꯟꯕꯗ ꯌꯥꯝ ꯋꯥꯏꯌꯦ ꯄꯩꯁꯥ